ꯎꯝ
ꯆ ꯆꯥꯔꯔꯕꯣ
ꯎꯝ ꯍꯧ ꯍꯧꯖꯤꯛ
ꯀꯩꯅꯖꯥꯡꯅ
ꯑꯁ
ꯁꯤꯗꯤꯠ
ꯍꯥꯥ
ꯆꯥꯝꯐꯨꯠ ꯆꯥꯏꯗ ꯆꯝꯐꯨꯠꯀꯥ ꯇꯤꯟꯐꯤꯁꯀ
ꯑꯥꯎ ꯆꯝꯐꯨꯠꯁꯨ ꯍꯥꯎꯕꯅꯤ ꯀꯔꯤꯅꯣ
ꯃꯅꯤ
ꯋꯥꯔꯤ ꯁꯥꯟꯅꯗꯕ ꯀꯨꯏꯔꯦ ꯅꯪꯒ ꯄꯥꯎ ꯐꯥꯎꯅꯗꯕ ꯀꯨꯏꯔꯦ ꯅꯪ ꯈꯣꯟꯖꯦꯜꯗꯨ ꯃꯤꯁ ꯇꯧꯔꯛꯄ ꯑꯗꯨꯗꯒꯤ ꯀꯣꯜ ꯇꯧꯔꯛꯄꯅꯤꯗ ꯀꯃꯥꯏ ꯀꯃꯥꯏ ꯂꯩꯔꯤꯒꯦ ꯅꯨꯡꯉꯥꯏꯔꯤꯕꯣ
ꯅꯨꯉꯥꯏꯔꯤꯌꯦ
ꯈꯨꯟꯗ ꯆꯠꯄꯗꯨ ꯀꯃꯥꯏꯅ ꯇꯧꯒꯦ
ꯈꯨꯟꯗ ꯆꯠꯄꯕꯨ ꯅꯨꯡꯉꯥꯏꯇꯦꯅꯦ
ꯀꯩꯒꯤ ꯀꯩꯒꯤ
ꯋꯥꯏꯗꯤ ꯍꯣꯁꯄꯤꯇꯥꯜꯁꯨ ꯑꯃꯨꯛ ꯆꯠꯂꯨꯔꯦ ꯍꯜꯂꯛꯇꯅ ꯍꯜꯂꯛꯑꯒ ꯏꯔꯨꯖꯔꯦ ꯆꯥꯛ ꯊꯣꯡꯉꯦ ꯆꯥꯔꯦ ꯂꯩꯔꯤ ꯍꯌꯦꯡꯁꯨ ꯑꯃꯨꯛ ꯆꯠꯀꯅꯤ
ꯈꯨꯟ ꯈꯨꯟ ꯆꯠꯄꯗꯨ ꯏꯟꯁꯥꯡ ꯍꯥꯎ ꯌꯦꯟꯁꯥꯡ ꯑꯍꯥꯎꯕ ꯆꯥꯔ ꯄꯤꯖꯗ꯭ꯔꯣ ꯃꯣꯏ ꯅꯣꯏ ꯏꯃꯨꯡ
ꯏꯟꯁꯥꯡ ꯑꯍꯥꯎꯕꯕꯨ
ꯌꯦꯟꯁꯥꯡꯒꯗꯤ ꯑꯩꯈꯣꯏꯗꯤ ꯑꯍꯥꯎꯕꯒꯗꯤ ꯆꯥꯗ꯭ꯔꯦꯗ
ꯇ꯭ꯔꯤꯅꯣ ꯑꯍꯥꯎꯕ ꯆꯥꯔꯅꯤ ꯆꯥꯕ ꯈꯣꯠ ꯄ ꯉꯝꯗꯕ ꯅꯪꯅ
ꯎꯝ ꯑꯩꯈꯣꯏꯗꯤ ꯑꯍꯥꯎꯕ ꯑꯍꯥꯎꯕꯥ ꯑꯣꯏꯔꯗꯤ ꯆꯥꯗꯤꯌꯦ ꯑꯍꯥꯎꯕ ꯅꯠꯇ꯭ꯔꯗꯤ ꯆꯥꯏ
ꯅꯣꯛꯅꯤꯡꯉꯦ
ꯑꯩꯈꯣꯏꯗꯤ ꯆꯝꯐꯨꯠꯀꯨꯝꯕ ꯑꯣꯏꯔꯗꯤ ꯐꯖꯅ ꯆꯥꯏ
ꯍꯌꯦꯡꯗꯤ ꯀꯩ ꯊꯕꯛ ꯂꯩꯒꯦ ꯀꯗꯥꯏ ꯆꯠꯀꯦꯔꯣ
ꯍꯌꯦꯡꯁꯨ ꯍꯣꯁꯄꯤꯇꯥꯜ ꯑꯃꯨꯛ ꯆꯠꯀꯅꯤꯅꯦ
ꯑꯁ ꯅꯪꯁꯩ ꯊꯕꯛ ꯊꯕꯛꯇꯤ ꯀꯜꯂꯤꯍꯦ
ꯏꯁ ꯏꯁ ꯋꯥꯔꯤꯗꯣ ꯊꯕꯛ ꯀꯟꯕ ꯅꯠꯇꯦ ꯇꯧꯕ ꯌꯥꯗꯕꯩ ꯇꯧꯕ ꯌꯥꯗꯕꯩ ꯇꯧꯔꯤꯅꯤ
ꯑꯗꯨ ꯑꯗꯨ ꯑꯣꯏꯔꯁꯨ ꯅꯪꯗꯤ ꯌꯥꯝ ꯃꯔꯝ ꯃꯣꯛꯑꯦꯅ ꯅꯪ ꯅꯇꯨꯗꯨ ꯌꯥꯝ ꯂꯥꯏꯕꯛ ꯐꯩ ꯀꯔꯤꯅꯣ
ꯎꯝ ꯐꯥꯕꯅꯦ ꯑꯩꯅ ꯌꯩꯕꯅꯦ
ꯏꯍꯦ ꯑꯗꯨꯃꯥꯏꯅ ꯇꯧꯕꯤꯒꯅꯣꯃꯤ ꯅꯪꯕꯨ ꯅꯨꯡꯁꯤ ꯅꯪ ꯅꯣꯡꯃ ꯈꯛꯇ ꯅꯠꯇꯦ ꯅꯣꯏ
ꯅꯪ ꯑꯣꯏꯊꯣꯛꯄꯗꯤ
ꯍꯥ
ꯅꯪ ꯑꯣꯏꯒꯔꯣ
ꯑꯩꯗꯤ ꯂꯩꯖꯔꯦ ꯃꯄꯨ ꯥꯄꯥꯟ ꯃꯄꯨ ꯄꯥꯟꯈ꯭ꯔꯕꯅꯦ ꯑꯩꯗꯤ ꯃꯄꯨ ꯄꯥꯟꯈ꯭ꯔꯕ ꯂꯩꯔꯥꯡꯅꯤ
ꯃꯄꯨ ꯄꯥꯜꯂꯁꯨ ꯌꯥꯏꯅꯤ ꯆꯨꯝꯅ ꯁꯨꯝ ꯀꯣꯜ ꯇꯧꯕꯩꯗꯤ
ꯏꯁ ꯌꯥꯗꯦꯕ ꯑꯗꯨ ꯆꯠꯅꯗꯦꯕ ꯁ꯭ꯋꯥꯏꯗꯗꯤ
ꯎꯝ
ꯌꯥꯝ ꯏꯁꯆꯧ ꯂꯥꯡꯔꯒ ꯁꯥꯎꯒꯜꯂꯤ
ꯆꯀꯤꯔꯣ ꯎꯝ
ꯀꯣꯂꯦꯖ ꯁ ꯉꯁꯤꯁꯨ ꯆꯠꯂꯤ ꯍꯌꯦꯡꯁꯨ ꯆꯠꯀꯅꯤ ꯅꯨꯡꯇꯤꯒꯤ ꯆꯠꯀꯅꯤ ꯈꯣꯏꯗꯤ ꯃꯔꯛ ꯃꯨꯛ ꯄꯤꯅꯤ ꯑꯣꯖꯥ ꯑꯣꯖꯥꯅ ꯂꯨꯅ ꯇꯧꯕꯤꯅꯤ ꯂꯥꯏꯔꯤꯛ ꯀꯟꯅ ꯥꯕꯤꯅꯤ
ꯈꯪꯉꯤꯅꯦ ꯉꯥꯏꯍꯥꯛ ꯉꯥꯏꯍꯥꯛꯇꯤ ꯁꯇꯤ ꯍꯥꯏꯕ ꯈꯛꯇꯅꯤꯗ ꯅꯪꯕꯨꯗꯤ
ꯏꯁ ꯌꯥꯝ ꯈꯪꯈ꯭ꯔꯦꯗ ꯅꯪꯁꯦ ꯑꯩꯒꯤ ꯀꯅꯥꯔꯣ ꯌꯥꯝ ꯈꯪꯉꯦ ꯌꯥꯝ ꯈꯪꯉꯦ ꯅꯪꯁꯦ ꯑꯩꯒꯤ ꯀꯅꯥꯔꯣ
ꯔ ꯋꯥꯟ ꯅꯪꯒꯤ ꯑꯃꯈꯛꯇꯪ ꯉꯥꯏꯔꯕ
ꯃꯄꯨꯗꯨ ꯇꯥꯔꯅꯤ ꯁꯥꯎꯔꯛꯀꯅꯤꯉꯣ ꯅꯪꯗꯣ
ꯎꯝ ꯆꯅꯤꯡ ꯁꯥꯎꯁꯨꯅꯨ ꯗꯔꯀꯥꯔ ꯇꯥꯗꯦ
ꯍꯥꯏꯕ ꯑꯃ ꯑꯗꯨꯗꯤ ꯅꯗꯤ ꯌꯥꯝ ꯇꯧꯔꯝꯃꯤꯅ
ꯑꯩꯈꯣꯏꯅ ꯉꯥꯡꯕꯗꯕꯨ ꯀꯅꯥꯅ ꯋꯥ ꯍꯥꯏꯗꯣꯏꯅꯣꯅꯦ
ꯅꯠꯇꯦ ꯑꯩ ꯑꯋꯥ ꯑꯃ ꯑꯩꯒꯤ ꯏꯃꯥꯟꯥꯟꯕꯤ ꯑꯃ ꯂꯩꯌꯦꯕꯀꯣ
ꯎꯝ
ꯃꯩꯇꯩ ꯅꯨꯄꯤꯅꯦꯕ ꯑꯩꯒ ꯑꯗꯨꯝ ꯋꯥꯔꯤ ꯁꯥꯟꯅꯩꯑꯕꯀꯣ
ꯎꯝ
ꯑꯗꯨ ꯃꯥꯗꯨꯕꯨ ꯉꯔꯥꯡꯗꯣ ꯑꯩ ꯀꯕꯨꯏꯁꯦ ꯁꯥꯟꯅꯕ ꯀꯥꯟꯗ ꯑꯗꯨ ꯃꯥꯒꯤ ꯃꯥꯒꯤ ꯁꯥꯏꯗꯨꯅ ꯀꯣꯜ ꯇꯧꯔꯛꯑꯦ ꯍꯥꯏꯌꯦ ꯑꯗ ꯃꯥꯗꯣ ꯑꯩꯒ ꯁꯥꯟꯅꯔꯤꯕ ꯄꯥꯏ ꯈꯛꯇ ꯌꯥꯗꯕꯤ ꯄꯥꯏꯈꯠꯇꯕ ꯑꯗꯨꯒ ꯑꯅꯤ ꯑꯍꯨꯝꯔꯛ ꯇꯧꯔꯛꯄ
ꯎꯝ
ꯑꯗꯨ ꯃꯥꯗꯨ ꯎꯝ ꯄꯥꯏꯈꯠꯇꯕꯤꯌꯦ ꯑꯩꯒ ꯁꯥꯟꯅꯕ ꯂꯣꯏꯕ ꯀꯥꯟꯅꯤꯒꯤ ꯇꯧꯕꯤꯔꯒꯦ ꯅꯪ ꯃꯥꯗꯣ ꯂꯩꯔꯤꯕꯅꯤ ꯍꯥꯏ ꯑꯗꯨꯒꯀꯣ ꯑ ꯎꯝ ꯃꯥꯕꯨ ꯊꯥꯖꯗꯕꯒꯤ ꯑꯩꯉꯣꯟꯗ ꯃꯤꯦꯁꯦꯁ ꯊꯥꯔꯛꯄ ꯋꯥꯅꯤ ꯃꯥ ꯅꯨꯄꯥꯗꯣ
ꯎꯝ
ꯑꯁꯤ ꯅꯪ ꯃꯥꯒꯤ ꯇꯨꯒꯤ ꯃꯤꯡꯗꯨ ꯏꯔꯒ ꯑꯁꯤ ꯃꯥꯕꯨ ꯋꯥꯔꯤ ꯁꯥꯟꯅꯔꯝꯕ꯭ꯔꯣꯅ ꯍꯪꯉꯔꯛꯑꯦ ꯑꯗꯨꯒ ꯑꯩꯗꯨꯣ ꯇꯨꯝꯈ꯭ꯔꯕꯅꯦꯕ ꯑꯣꯐ ꯇꯧꯔꯒ ꯅꯦꯠꯇꯣ ꯑꯗꯨꯒ ꯑꯌꯨꯛ ꯍꯧꯒꯠꯄ ꯀꯥꯟꯗ ꯃꯦꯁꯦꯁꯇꯨ ꯌꯦꯡꯉꯦ ꯑꯗꯨꯒ ꯍꯣꯏ ꯅꯍꯥꯛ ꯈꯨꯝꯕꯤꯈ꯭ꯔꯕꯅꯦꯕ ꯑꯗꯨꯒ ꯅꯨꯡꯗꯥꯡꯗ ꯏꯅꯥꯎ ꯅꯨꯨꯄꯥꯕꯨꯁꯨ ꯀꯣꯜ ꯇꯧꯔꯛꯑꯦ ꯍꯥꯏꯌꯦ ꯑꯗꯨ ꯅꯨꯄꯥꯗꯣ ꯑꯗꯨꯒ ꯎ ꯍꯥꯏꯕꯗꯤ ꯑꯩꯗꯨ ꯏꯅꯥꯎꯅꯨꯄꯥꯒꯤ ꯅꯝꯕꯔꯁꯨ ꯄꯥꯏꯕꯅꯤꯗꯅ
ꯎꯝ
ꯑꯗꯨꯗꯒꯤ ꯏꯅꯥꯎꯄꯥꯕꯨ ꯀꯧꯊꯣꯔꯛꯔꯅ ꯑꯁꯤ ꯑꯩꯒꯤ ꯅꯨꯄꯤꯒ ꯋꯥꯔꯤ ꯁꯥꯟꯅꯔꯝ꯭ꯔꯣꯅ ꯅꯨꯄꯥꯅ ꯖꯣꯅꯥꯏ ꯅꯪ ꯀꯗꯥꯏꯗꯒꯤ ꯅꯣꯟ ꯄꯞ ꯍꯪꯕ ꯗꯨꯒ ꯑꯩꯒꯤ ꯏꯆꯦꯅ ꯄꯥꯏꯕꯅꯦ ꯑꯩꯒꯤ ꯅꯝꯕꯔꯗꯨ ꯏꯕꯥꯅꯤ ꯄꯥꯏ ꯏꯕꯥꯅꯤ ꯀꯩꯅꯣ ꯇꯧꯅꯕꯅꯦꯅ ꯑꯗꯨꯃꯥꯏꯅ ꯍꯥꯏ ꯑꯣ ꯑꯣ ꯅ ꯊꯝꯈ꯭ꯔꯦ ꯌꯥꯝ ꯉꯛꯑꯦꯀꯣ
ꯑꯗꯨꯒ ꯑꯃꯨꯛ ꯁꯥꯎꯔꯛꯀꯅꯤ ꯌꯦꯡꯉꯣꯀꯣ ꯃꯇꯨꯗꯨꯗ ꯑꯃꯨꯛ ꯁꯥꯎꯅꯔ ꯂꯩꯒꯅꯤ
ꯅꯪꯁꯨ ꯑꯗꯨꯃꯥꯏꯅꯗꯤ ꯇꯧꯅꯨ ꯍꯦ ꯅꯨꯡꯉꯥꯏꯇꯦ ꯍꯥꯏꯕꯗꯤ ꯊꯥꯖꯤꯟꯕ ꯋꯥꯠꯂꯤ ꯍꯥꯏꯕꯅꯤ ꯃꯃꯥꯏꯗ ꯃ ꯃꯥꯒꯤ ꯃꯥꯒꯤ ꯃꯇꯨꯗꯨꯁꯨ ꯀꯣ ꯎ ꯃꯥꯒꯤ ꯃꯇꯨꯗꯨꯁꯨ ꯅꯨꯄꯤꯕꯨ ꯈꯛꯇ ꯋꯥꯔꯤ ꯁꯥꯟꯅꯕꯅꯦ ꯅꯨꯄꯥꯕꯨ ꯇꯤꯟꯅꯗꯦ ꯃꯥꯗꯣ
ꯎꯝ
ꯑꯗꯨꯒꯤꯅꯦ ꯑꯩ ꯐꯩ ꯍꯥꯏꯗꯣ ꯑꯩꯁꯨ ꯅꯨꯄꯥꯒꯁꯨ ꯁꯥꯎꯅꯅꯤꯡꯗꯦ ꯇꯤꯟꯅꯅꯤꯡꯗꯔꯦ
ꯅꯪꯗꯨ ꯑꯗꯨꯃꯥꯏꯅ ꯇꯧꯅꯦ
ꯑꯗꯣ ꯑꯩ ꯑꯩꯁꯨ ꯃꯥꯕꯨ ꯈꯛꯇ ꯇꯤꯟꯅꯒꯅꯤꯅ
ꯎꯝ
ꯍꯨꯝꯝ
ꯑꯗꯒꯤ
ꯍꯥꯥ
ꯀꯩ ꯃꯊꯦꯜ ꯆꯥꯒꯦ
ꯑꯩ ꯏꯅꯥꯎꯅꯨꯄꯥꯗꯨꯀꯣ ꯉꯁꯥꯏ ꯑꯌꯨꯛꯇꯣ ꯑꯩꯅ ꯗꯥꯜ ꯌꯦꯟꯁꯥꯡ ꯆꯥꯅꯤꯡꯕ꯭ꯔꯥ ꯍꯥꯏꯔꯒ ꯆꯥꯅꯤꯡꯗꯦ ꯍꯥꯏꯌꯦ ꯑꯗꯩ ꯑꯩꯅ ꯃꯋꯥ ꯂꯧꯗꯦꯅ ꯊꯣꯡꯕꯤꯕ
ꯎꯝ
ꯑꯗꯨ ꯑꯌꯨꯛꯇꯨ ꯊꯣꯡꯕꯤꯔꯒ ꯃꯥꯗꯣ ꯍꯥꯎꯈ꯭ꯔꯕ ꯃꯥꯜꯂꯦ ꯂꯣꯏ ꯑꯩꯗꯨ ꯀꯣꯂꯦꯖ ꯆꯠꯂꯒ ꯍꯜꯂꯛꯄꯗ ꯆꯥꯛ ꯂꯥꯝꯃꯟꯗꯅ ꯂꯥꯛꯑꯕꯅꯦꯕ ꯑꯗꯣ ꯉꯁꯥꯏ ꯐꯤꯔꯋꯦꯜꯒꯤ ꯑꯆꯥꯄꯣꯠꯇ ꯆꯥꯗ꯭ꯔꯒ ꯏꯕꯥꯅꯤ ꯆꯥꯃꯤꯟꯅꯅꯤꯡꯉꯥꯏꯅꯤ ꯌꯣꯝꯔꯒ ꯂꯥꯛꯄꯅꯦꯕ
ꯎꯝ
ꯑꯗꯨꯒ ꯆꯥꯛ ꯂꯩꯔꯝꯗꯕ ꯋꯥꯅꯤ ꯑꯗꯨꯗꯤ ꯑꯩꯅꯦ ꯑꯆꯥꯄꯣꯠꯇꯣ ꯂꯣꯏ ꯆꯥꯊꯣꯛꯈ꯭ꯔꯦ ꯁꯥꯎꯅꯤꯡꯕꯒꯤ ꯃꯥ ꯇꯨꯝꯔꯤꯀꯥꯟꯗ ꯑꯗꯨꯒ
ꯀꯩꯗꯧꯏꯕ
ꯑ ꯑꯗꯨꯒ ꯃꯥ ꯍꯧꯒꯠꯂꯒ ꯏ ꯅꯊꯟꯗ ꯑꯆꯥꯄꯣꯠ ꯆꯥꯕ ꯀꯥꯏꯅ ꯍꯥꯏꯌꯦ ꯑꯗꯨꯅ ꯅꯪꯅ ꯀꯅꯥꯅ ꯆꯥꯛꯂꯦꯝꯕꯤꯗꯕ꯭ꯔꯣ ꯍꯥꯏꯔꯦ ꯑꯗꯨꯒ ꯅꯨꯡꯊꯤꯟꯗ ꯀꯩ ꯌꯦꯟꯁꯥꯡ ꯊꯣꯡꯁꯤꯔꯥ ꯍꯥꯏꯅ ꯗꯥꯜ ꯑꯃꯨꯛꯀ ꯆꯥꯈ꯭ꯔꯁꯦ ꯍꯥꯏ ꯑꯗꯨꯗꯤ ꯗꯥꯜ ꯊꯣꯡꯕꯤꯈ꯭ꯔꯦ ꯑꯃꯨꯛꯀ
ꯍꯣꯏ ꯍꯌꯦꯡꯗꯤ
ꯍꯌꯦꯡꯗꯤ ꯀꯩ
ꯀꯣꯂꯦꯖ
ꯍꯌꯦꯡꯗꯤ ꯊꯕꯛ ꯂꯩꯌꯦ
ꯎꯝ ꯀꯣꯂꯦꯖ ꯆꯠꯂꯣꯏꯗ꯭ꯔꯣ
ꯂꯥꯏꯕ꯭ꯔꯦꯔꯤ ꯆꯠꯀꯅꯤ
ꯑꯗꯨ ꯀꯣꯂꯦꯖ ꯆꯠꯂꯣꯏꯀꯣ
ꯑꯪ ꯂꯩꯔꯤꯛ ꯄꯥꯅꯤꯉꯥꯏ ꯆꯠꯀꯅꯤ
ꯆꯠꯂꯣ ꯆꯠꯂꯣ ꯀꯣꯂꯦꯁ ꯆꯠꯂꯣꯅꯤ ꯏꯕꯦꯝꯃ ꯀꯣꯟꯅ ꯅꯤꯡꯉꯝꯃꯛ ꯑꯣꯏꯅꯦ
ꯃꯋꯥ ꯂꯧꯗꯦ
ꯅꯅꯥꯎ ꯅꯨꯄꯥꯗꯨꯁꯨ ꯆꯠꯍꯜꯂꯣ
ꯏꯅꯥꯎ ꯅꯨꯄꯥꯗꯤ ꯅꯨꯡꯇꯤꯒꯤ ꯅꯨꯄꯤ ꯌꯦꯡꯕ ꯆꯠꯂꯦꯗ ꯀꯣꯂꯦꯖ
ꯎꯝ ꯑꯣꯏꯔꯔꯣꯏ ꯃꯗꯨꯁꯨ ꯑꯣꯏꯔꯔꯣꯏ
ꯅꯪꯅ ꯇꯥꯛꯄꯤꯕ ꯅꯠꯇ꯭ꯔꯥ
ꯅꯨꯄꯤ ꯅꯨꯄꯤ ꯇꯧꯔꯤꯉꯩꯗ ꯑꯣꯏꯔꯔꯣꯏ ꯃꯗꯨꯁꯨ ꯑꯩ ꯃꯥꯜꯂꯗꯤ ꯐꯔꯤꯝꯅꯤꯅꯦ ꯑꯩ ꯃꯥꯟꯗꯕꯩꯅꯤꯅꯦ ꯑꯩ ꯂꯧꯔꯗꯤ ꯐꯔꯅꯤꯅꯦ
ꯅꯪ ꯂꯧꯔ ꯆꯞ ꯃꯥꯟꯅꯩꯔꯤꯅꯦ ꯍꯧꯖꯤꯛꯁꯦ ꯀꯩ ꯈꯦꯠꯅꯒꯦ ꯍꯥ
ꯑꯩꯈꯣꯏꯗꯤ ꯎꯝ ꯎꯝ
ꯖꯨ ꯅꯨꯄꯤꯌꯨ
ꯅꯨꯄꯤ ꯑꯉꯥꯡꯗ ꯀꯥꯔꯟ ꯇꯥꯗꯦꯕ
ꯑꯗꯨ ꯃꯥꯁꯨ ꯇꯥꯗꯦ ꯃꯃꯤꯠꯇꯨ ꯈꯔ
ꯃꯃꯤꯠ ꯆꯣꯏꯌꯦ ꯍꯥꯏꯔꯣ
ꯎꯝ
ꯑꯗꯨꯅꯤ ꯌꯥꯗ꯭ꯔꯤꯖꯤ ꯌꯥꯝ ꯌꯦꯡꯍꯟꯒꯅꯨ ꯃꯤꯠ ꯁꯣꯛꯄꯅꯦ
ꯅꯪꯁꯨ ꯉꯍꯥꯟ ꯅꯪꯒꯤ ꯑꯁꯦꯡꯕꯗꯨ ꯐꯪꯗ꯭ꯔꯤ ꯀꯥꯟꯗꯤ ꯌꯥꯝ ꯂꯥꯡꯉꯦ ꯅꯨꯄꯤ
ꯑꯗꯨꯕꯨꯗꯤ ꯈꯜꯂꯤꯕꯅꯤꯗꯅ ꯇꯥꯕ꯭ꯔꯣ ꯍꯜꯂꯣ ꯍꯜꯂꯣ ꯇꯥꯕ꯭ꯔꯣ ꯍꯜꯂꯣ ꯑꯈꯣꯏꯕꯨꯗꯤ ꯈꯜꯂꯤꯕꯅꯤꯅꯦ ꯌꯦꯡꯕ ꯅꯠꯇꯦꯅꯦ ꯀꯅꯥ ꯐꯥꯒꯦ ꯍꯥꯏꯗꯣ ꯈꯜꯂꯤꯕꯅꯤꯅꯦ ꯑꯩꯈꯣꯏꯗꯤ ꯅꯣꯏꯅꯗꯤ ꯈꯪꯗ꯭ꯔꯤꯕ